ꯍꯂꯣ
ꯇꯥꯔ‌ꯦ ꯆꯥꯛ ꯆꯥꯔꯕ‌ꯣ
ꯆꯥꯛ ꯆꯥ ꯆꯥꯔ‌ꯦ
ꯀꯩ ꯏꯟꯖꯥꯡ ꯆꯥꯔꯕ
ꯍꯋꯥꯏꯅꯦ ꯌꯦꯔꯨꯝꯅ‌ꯦ
ꯍꯥꯎꯕ꯭ꯔꯥ
ꯅꯣꯏꯗꯤ ꯅꯣꯏꯗꯤ ꯀꯩ ꯃꯊ‌ꯦꯟꯅ‌ꯣ ꯆꯥꯕ
ꯏꯔꯣꯟꯕ
ꯑꯣ ꯀꯔꯤ ꯂꯣꯜꯂꯤꯕ
ꯊꯥꯡꯖꯤꯡ ꯏꯔꯣꯟꯕ
ꯁꯤꯡ ꯑ ꯎꯕ ꯔꯥꯏꯖꯦ
ꯈꯔ ꯑꯗꯨꯝ ꯆꯥꯕ ꯅꯨꯡꯉꯥꯏꯕꯤꯗꯣ ꯅꯣꯏ ꯇ
ꯉꯥꯗꯤ ꯉꯧꯗ꯭ꯔ‌ꯣ ꯍꯥꯢꯖ‌ꯦ
ꯉꯧꯏ ꯇꯨꯡꯍꯟꯕꯤ ꯇꯥꯎꯋꯦ
ꯃꯤ ꯄꯨꯂꯞ ꯆꯥ
ꯆꯥꯔ‌ꯦ ꯑꯈ‌ꯣꯢ ꯄꯨꯜꯂꯞ ꯑꯩꯈꯣꯏ ꯅꯥꯎꯕ ꯏꯅꯥꯎꯄꯥ ꯆꯥꯗ꯭ꯔꯤ ꯑꯗꯣ ꯀꯩꯅꯣ ꯇꯧꯗ‌ꯣꯔꯦ ꯇꯥꯔꯝꯃꯅꯤ ꯍꯧꯖꯤꯛ ꯄꯨꯗꯤ
ꯌꯨꯝꯗꯗꯤ ꯅꯣꯡ ꯆꯨꯔꯦ
ꯅꯣꯡ ꯆꯨꯗꯦꯗ ꯉꯁꯥꯏ ꯑꯌꯨꯛꯄꯨꯗꯤ ꯃꯪꯉꯝꯃꯦꯕꯀꯣ ꯅꯨꯡꯊꯤꯜ ꯑꯗꯨꯝ ꯅꯨꯡꯁꯥ ꯊꯣꯛꯣꯛꯑꯦ ꯅꯨꯡꯗꯥꯡꯔꯣꯝ ꯈꯔ ꯃꯪꯉꯦ ꯑꯗꯨꯗꯤ
ꯁꯤꯗꯗꯤ ꯆꯨꯗꯧ ꯃꯥꯜꯂꯤꯅꯦ
ꯍꯣ ꯁꯤꯗꯩꯗꯤ ꯂꯪ ꯇ꯭ꯔꯤꯛ ꯂꯪ
ꯅꯨꯡꯊꯤꯟ ꯅꯨꯡꯁꯥ ꯀꯌꯥꯝ ꯁꯥꯕ
ꯑꯗꯨꯝ ꯈꯔ ꯑꯗꯨꯝ ꯁꯥꯏ ꯅꯨꯡꯗꯥꯡ ꯋꯥꯏꯔꯝꯐꯧꯇꯤ ꯁꯥꯗꯦꯗ ꯡꯊꯤꯜꯗꯤ ꯐꯖꯅ ꯃꯌꯦꯛ ꯁꯦꯡꯅꯕꯅꯤ ꯉꯥꯏꯍꯥꯛ ꯁꯥꯏ
ꯉꯁꯤ ꯅꯨꯡꯁꯥꯗ ꯊꯣꯛꯄꯅꯣ ꯍꯥꯏꯗ ꯊꯣꯛꯄ꯭ꯔꯥ ꯀꯃꯥꯏꯅ ꯇꯧꯏꯤ
ꯊꯣꯛꯇꯦꯗ ꯁ꯭ꯀꯨꯜ ꯀꯥꯕꯗꯨꯁꯨ ꯁꯥꯇꯤꯟ ꯈꯜꯂꯦ ꯑꯗꯨꯒꯤꯁꯨ ꯅꯨꯡꯁꯥꯗꯣ ꯌꯥꯝ ꯀꯟꯅ ꯁꯦꯡꯅ ꯁꯥꯗꯦꯕꯀꯣ ꯁꯥꯔꯛꯏꯁꯦ ꯄꯨꯡ ꯑꯃ ꯕꯥꯔꯣ ꯃꯈꯥꯏ ꯑꯃ ꯗꯥꯏꯗꯒꯤ ꯁꯥꯔꯏ
ꯑꯩꯈꯣꯏ ꯁꯤꯗꯗꯤ ꯐꯖꯅ ꯏꯪꯉꯤꯅꯦ ꯂꯩꯆꯤꯜꯒ ꯇꯥꯔꯒ
ꯎꯝ ꯅꯨꯡꯉꯥꯏꯔꯝꯒꯅꯤ ꯅꯤꯡꯊꯝꯊꯥ ꯃꯥꯜꯂꯝꯒꯅꯤ
ꯎꯝ ꯅꯨꯡꯉꯥꯏ
ꯀꯣꯏꯅꯤꯡꯉ‌ꯦ ꯗꯥꯏꯗ‌ꯣ
ꯂꯣꯛ ꯊꯨꯝꯒꯦ ꯇꯧꯔꯕ꯭ꯔꯥ ꯈꯪꯗꯦ
ꯊꯨꯡꯍꯜꯂꯛꯀꯅꯨ ꯅꯪ ꯉꯥꯏ ꯏꯪꯅ ꯇꯨꯝꯕ꯭ꯔꯥ
ꯎꯝ ꯇꯨꯡ ꯍꯥꯛ ꯇꯤ ꯈꯟꯕ ꯍꯣꯏ ꯑꯗꯨꯝ ꯀꯣꯏꯕꯕꯨꯗꯤ ꯅꯨꯡꯉꯥꯏꯅꯤ ꯁꯋꯥꯏꯁꯦ
ꯎꯝ ꯀꯣꯏꯅꯤꯉꯥꯕ
ꯀꯣꯏꯕ ꯍꯥꯏꯁꯦ ꯁꯨꯝ ꯂꯩꯕꯗꯤ ꯅꯨꯡꯉꯥꯏꯔꯣꯏꯗ꯭ꯔꯥ
ꯑꯣ ꯆꯤꯡ ꯑꯣꯏꯅ ꯍꯥꯏ ꯉꯛꯇꯦꯜ ꯇꯧꯕꯥ
ꯑꯣ ꯌꯦꯟꯁꯥꯡꯕꯨꯗꯤ ꯍꯥꯎꯅꯤꯗ꯭ꯔ ꯑꯗꯨ ꯌꯦꯟꯁꯥꯡꯗꯤ ꯍꯥꯎꯅꯤꯕ ꯏꯪꯉꯒ ꯁꯨꯝ ꯂꯩꯕꯅꯤꯅ ꯑꯗꯨꯝ ꯊꯣꯡꯉ ꯊꯣꯡꯕ ꯈꯨꯗꯤꯡꯃꯛ ꯍꯥꯎꯅꯤ ꯎꯠꯇꯤ ꯁꯤꯡꯖꯨ ꯑꯗꯩ ꯆꯒꯦꯝ ꯄꯣꯝꯕ ꯁꯥ ꯊꯣꯡꯕ ꯂꯣꯏ ꯍꯥꯎꯅꯤ ꯏꯪꯅ ꯂꯩꯕꯅꯤꯅ
ꯎꯝ ꯍꯥꯎꯅꯤ ꯅꯅꯥꯎꯄꯥꯅ ꯎꯇꯤꯒꯁꯨ ꯄꯥꯝ ꯄꯥꯝꯗꯦ ꯅꯪꯅꯗꯤ ꯌꯥꯝ ꯄꯥꯝ ꯃꯥꯜꯂꯦꯀꯣ
ꯎꯇꯤ ꯄꯥꯝꯗꯦꯗꯤ ꯅꯪꯗꯤ ꯀꯃꯥꯏ ꯈꯪꯉꯤꯕ
ꯏꯁ ꯈꯪꯉꯤꯅꯤ ꯀꯩꯅꯣꯃ ꯍꯥꯏꯗꯨꯗꯤ ꯎꯇꯤ ꯊꯣꯡꯉꯗꯤ ꯆꯥꯛ ꯆꯥꯗꯦꯅ
ꯎꯝ ꯎꯝ ꯃꯣꯏꯒꯤ ꯈꯨꯊꯣꯡꯗꯨꯅ ꯍꯥꯎꯇꯅ ꯊꯣꯡꯕꯒꯤ ꯑꯣꯏꯔꯝꯕꯁꯨ ꯌꯥꯏꯗ
ꯎꯝ
ꯐꯖꯅ ꯊꯣꯡꯉꯗꯤ ꯂꯣꯏ ꯍꯥꯎꯋꯦ ꯑꯗꯨꯗꯤ ꯅꯪꯁꯨꯉꯥꯏꯔꯦ ꯑꯣꯈꯟ ꯆꯥꯗꯦ ꯈꯣꯠꯇꯦ ꯍꯥꯏꯗꯣ ꯍꯥꯏꯗꯤ ꯍꯩꯅꯗꯕ ꯌꯥꯝ ꯃꯅꯝ ꯅꯝꯊꯤꯕ ꯂꯩꯕꯅꯦꯕ ꯑꯩꯁꯨ ꯆꯥꯗꯦꯕ
ꯎꯝ
ꯑꯗꯨꯃꯥꯏꯅ ꯌꯥꯝ ꯅꯝꯊꯤꯈꯤꯕꯗꯤ ꯑꯩꯁꯨ ꯆꯥꯗꯦꯕ
ꯎꯝ ꯍꯣꯏ ꯅꯝꯊꯤꯕꯗꯣ ꯊꯦꯡꯅꯈꯤꯕꯗꯒꯤ ꯄꯦꯟꯈꯤꯕꯅꯦꯕ ꯆꯥꯅꯤꯡꯗꯕ ꯎ
ꯑꯅꯧꯕ ꯑꯅꯧꯕ ꯂꯣꯟꯕꯗ ꯉꯥꯏꯔꯤꯕ ꯑꯗꯒꯤ ꯑꯣꯝꯃꯒ ꯊꯣꯡꯃꯥꯏ ꯀꯥꯏꯕ ꯍꯥꯏꯅ ꯀꯥꯏꯕꯒꯤ ꯍꯋꯥꯏꯖꯥꯔꯗꯣ ꯍꯥꯎꯕꯅꯦꯕ ꯆꯒꯦꯝꯒ ꯄꯣꯝꯕꯗꯣ ꯑꯗꯒꯤ ꯑꯗꯒꯤ ꯎ ꯃꯣꯔꯣꯛꯀ ꯃꯦꯠ ꯍꯥꯞꯄ ꯇ꯭ꯔꯣꯕꯣꯠ ꯊꯣꯡꯕꯗ ꯍꯥꯞꯄ ꯈꯣꯡꯗꯝ ꯊꯣꯡꯕꯗ ꯍꯥꯞꯄ ꯌꯥꯝ ꯍꯥꯎꯕꯅꯦꯕ
ꯎꯝ ꯍꯣꯏ ꯍꯟꯗꯛ ꯍꯪꯒꯥꯝ ꯊꯣꯡꯕꯗꯣ ꯍꯥꯞꯄꯦꯕꯀꯣ
ꯎꯝ ꯍꯪꯒꯥꯝ ꯊꯣꯛ ꯃꯌꯥꯝ ꯆꯥꯟꯅꯕꯅꯦ ꯑꯩꯅ ꯎꯝ ꯑꯗꯨꯝ ꯑꯩꯅ ꯍꯥꯏꯗꯨꯗꯤ ꯍꯪꯒꯥꯝ ꯊꯣꯡꯕ ꯍꯥꯎꯅꯤꯅ ꯑꯗꯒꯤ ꯕꯦꯁ ꯍꯥꯏꯔꯣꯔꯥ ꯊꯔꯣꯏꯒ ꯊꯣꯡꯕ ꯑꯗꯨꯁꯨ ꯈꯨꯍꯥꯎ ꯑꯃ ꯇꯧꯋ
ꯍꯖꯁꯦ
ꯎꯝ ꯍꯣꯏꯖꯔꯒ ꯇꯧꯔꯤꯒꯠꯇꯣ ꯑꯩꯗꯤ ꯑꯩꯗꯤ ꯅꯉꯣꯟꯗꯒꯤ ꯑꯗꯨꯝ ꯊꯔꯣꯏꯑꯦ ꯑꯆꯧꯕ ꯄꯥꯠꯀꯤ ꯍꯥꯏꯗꯣ
ꯎꯝ
ꯑꯣꯛꯀ ꯊꯣꯡꯕꯕꯨꯗꯤ ꯍꯥꯎꯋꯦ ꯑꯗꯨꯏꯁꯨꯅꯦ ꯑꯣꯛꯇꯨꯗꯤ ꯁꯥ ꯉꯥ ꯆꯤꯡꯈ꯭ꯔꯦꯗꯅ ꯊꯔꯣꯏꯗꯨ ꯐꯖꯅ ꯍꯥꯏꯗꯤ ꯍꯋꯥꯏꯖꯥꯔꯒ ꯊꯣꯡꯕꯅꯦꯕ ꯑꯩꯅ ꯈ꯭ꯋꯥꯏ ꯆꯥꯔꯤꯁꯦ ꯕꯦꯁ ꯇꯥꯕꯅꯦꯕ
ꯑꯩꯗꯤ ꯑꯝꯇ ꯆꯥꯗ꯭ꯔꯤ ꯍꯋꯥꯏꯖꯥꯔꯒ ꯊꯧꯔꯣꯏꯒ ꯊꯣꯡ ꯕꯗꯤ
ꯐꯖꯅ ꯄꯤꯖ ꯇꯥꯔꯦ ꯍꯋꯥꯏꯖꯥꯔ ꯑꯩꯈꯣꯏꯒꯤ ꯍꯦꯛ ꯃꯃꯥꯡꯒꯤ ꯍꯥꯡꯉꯒ ꯂꯩꯇ꯭ꯔꯣ ꯍꯥꯥ
ꯃꯃꯥꯡꯒꯤ ꯍꯥꯡꯕ
ꯑꯩꯈꯣꯏꯒꯤ ꯃꯃꯥꯡꯒꯤ ꯒꯤ ꯑꯩꯈꯣꯏꯒꯤ ꯏꯪꯈꯣꯜ ꯍꯥꯡꯅ ꯂꯩꯕꯗꯣ ꯂꯝ
ꯎꯝ
ꯑꯗꯨꯒꯤꯗꯣ ꯈꯣꯏꯗꯣꯛꯑꯒ ꯅꯨꯡꯋꯥꯏ ꯊꯥꯔꯅꯤ ꯍꯥꯏꯕꯅꯦꯕ ꯑꯗꯨꯗ ꯑꯣꯖꯥ ꯂꯗꯤ ꯂꯣꯟꯗꯣꯏꯅꯦ ꯑꯩꯈꯣꯏ ꯑꯩꯈꯣꯏꯗꯤ ꯃꯃꯥꯡ ꯃꯃꯥꯡ ꯑꯩꯈꯣꯏꯅ ꯀꯩꯅꯣ ꯇꯧꯔꯤꯀꯥꯟꯗ ꯑꯗꯨꯝ ꯅꯨꯡ ꯍꯋꯥꯏ ꯃꯌꯥꯝ ꯃꯌꯥꯝ ꯊꯥꯏꯕ ꯅꯨꯡ ꯑꯗꯩ ꯅꯨꯡ ꯅꯨꯡ ꯍꯋꯥꯏꯒ ꯂꯩꯍꯥꯎ ꯌꯥꯝ ꯆꯥꯅꯕꯗꯣ ꯃꯥꯗꯤ ꯀꯩꯁꯨ ꯐꯠꯇ꯭ꯔꯁꯨ ꯑꯗꯨꯝ ꯊꯥꯖꯤꯟꯕ ꯌꯥꯕꯅꯦꯕ ꯂꯝ ꯍꯥꯡꯉꯒ ꯂꯩꯔꯗꯤ
ꯑꯣ ꯅꯨꯡ ꯍꯋꯥꯏ ꯄꯥꯝꯕꯤꯒ ꯈꯪꯗꯤꯌꯦ
ꯐꯃꯤ ꯐꯖꯕꯅꯤ ꯃꯅꯥꯒ ꯊꯥꯔ ꯖꯨꯝ ꯖꯨꯝ ꯂꯣ ꯅꯣꯏꯁꯨ ꯅꯣꯏꯒꯤ ꯄꯂꯤ ꯅꯣꯡꯂꯤ ꯐ꯭ꯔꯤꯗ ꯂꯩꯔꯤꯉꯩꯗꯣ ꯑꯗꯨꯒꯤ ꯅꯣꯡꯋꯥꯏ ꯄꯥꯝꯕꯤ ꯍꯨꯟꯖꯤꯟꯕ ꯌꯥꯏ ꯍꯥꯏꯗꯤ ꯑꯗꯨꯝ ꯄꯥꯝꯕꯤ ꯑꯃꯗꯅꯦ ꯑꯗꯨꯝ ꯐꯅꯌꯥꯝ ꯐꯅꯌꯥꯝ ꯂꯣꯛꯄꯅꯦꯕ ꯖꯨꯝ ꯖꯨꯝ ꯖꯨꯝ ꯂꯧꯔꯒ ꯍꯥꯏꯗꯤ ꯑꯗꯨꯅ ꯍꯣꯏꯖꯥꯔꯃꯨꯛ ꯂꯣꯟꯗ꯭ꯔꯒꯁꯨ ꯑꯗꯨꯒꯤ ꯃꯍꯩꯗꯨ ꯄꯥꯜꯂꯗꯤ ꯉꯧꯔꯒꯗ ꯆꯥꯔꯁꯨ ꯌꯥꯝ ꯐꯩꯗꯅ ꯑꯗꯨꯝ ꯁꯣꯌꯥꯕꯤꯟ ꯆꯥꯕꯗ ꯌꯥꯝ ꯐꯩꯕ ꯃꯤꯅ ꯑꯇꯩ ꯉꯥꯛꯇꯅꯤ ꯄ꯭ꯔꯣꯇꯤꯟ ꯁꯦꯝꯃꯤꯗꯣ ꯑꯇꯩꯅꯤ ꯑꯗꯨꯝ ꯁꯪꯒꯣꯝ ꯄꯥꯎꯗꯔ ꯁꯦꯝꯃꯤꯗꯣ
ꯑꯥꯏꯇꯝꯇ ꯆꯥꯗ꯭ꯔꯤ ꯃꯤ ꯂꯣꯟꯕꯒꯤ ꯍꯋꯥꯏꯖꯥꯔ ꯂꯣꯟꯕꯒꯤ ꯃꯍꯤꯐꯧ ꯃꯥꯡꯍꯟꯅꯗꯦꯕꯀꯣ
ꯑꯦ ꯃꯍꯤꯗꯨꯅ ꯈ꯭ꯋꯥꯏ ꯐꯔꯤꯗꯤ
ꯑꯗꯨ ꯆꯥꯗꯦ ꯍꯥꯏꯗꯤ ꯁꯨꯝ ꯑꯗꯨꯃꯥꯏꯅ ꯊꯥꯔꯒ ꯐ꯭ꯔꯦꯁ ꯑꯣꯏꯅꯒ ꯍꯦꯛꯑ ꯆꯥꯕꯗꯣ ꯊꯥꯔꯒ ꯐ꯭ꯔꯦꯁ ꯑꯣꯏꯅ ꯆꯥꯕꯒ ꯑꯗꯨꯗꯤ ꯑꯝꯇ ꯆꯥꯗ꯭ꯔꯤꯕ ꯅꯨꯡ ꯍꯋꯥꯏ ꯍꯥꯏꯖꯦ ꯍꯋꯥꯏ ꯃꯩꯔꯣꯡꯕꯤ ꯗꯔꯗꯁ
ꯅꯠꯇꯦ ꯅꯨꯡ ꯍꯋꯥꯏ ꯍꯥꯏꯅ ꯍꯋꯥꯏꯖꯥꯔ ꯂꯣꯟꯅꯕ ꯍꯋꯥꯏꯗꯨ ꯈꯪꯗ꯭ꯔꯣ
ꯍꯣꯏ ꯑꯩꯗꯤ ꯃꯥꯏꯔꯣꯡꯕꯤꯒꯤ ꯃꯔꯨꯗꯣ
ꯅꯠꯇꯦ ꯅꯠꯇꯦ ꯅꯠꯇꯦ ꯅꯠꯇꯦ ꯅꯠꯇꯦ ꯑꯃꯨꯛ ꯃꯥꯏꯔꯣꯡꯕꯤꯒꯤ ꯃꯔꯨꯒ ꯍꯋꯥꯏꯖꯔꯒꯤꯒ ꯂꯣꯏꯅ ꯑꯃꯨꯛ ꯇꯣꯡꯉꯥꯜꯂꯦ ꯃꯥꯏꯔꯣꯡꯕꯤꯒꯅ ꯑꯃꯨꯛ ꯇꯣꯡꯉꯥꯜꯂꯦ
ꯈꯪꯗꯦꯅꯦ ꯊꯥꯅꯤꯡꯉꯤ ꯊꯥ ꯇꯥꯔꯦ ꯑꯗꯨꯗꯤ ꯅꯣꯏ ꯊꯥꯔꯀꯥꯟꯗꯣ ꯃꯇꯝꯗꯣ ꯑꯗꯨꯗ ꯍꯧꯔꯒ ꯑꯩꯈꯣꯏꯁꯨ ꯃꯔꯨꯗꯣ ꯂꯩꯔꯒ ꯊꯥ ꯇꯥꯔꯦ
ꯎꯝ
ꯂꯤ ꯍꯥꯡꯉ ꯂꯩ ꯕꯅꯦꯕ ꯑꯗꯨꯝ ꯃꯌꯥꯝ
ꯎꯝ
ꯅꯣꯏꯅ ꯊꯥ ꯃꯇꯝꯗ ꯑꯩꯈꯣꯏꯁꯨ ꯊꯥꯍꯧ ꯇꯥꯔꯦ ꯍꯥꯏꯃꯤꯗ ꯅꯨꯡ ꯍꯋꯥꯏꯗꯣ
ꯍꯧꯖꯤꯛ ꯃꯇꯝ ꯑꯗꯨꯝ ꯌꯧꯔꯕꯅꯤꯗ ꯍꯧꯖꯤꯛ ꯃꯇꯝ ꯌꯧꯔꯦ ꯑ ꯅꯣꯏ ꯃꯥꯍꯣꯏ ꯀꯩꯍꯣꯏꯗꯁꯨ ꯍꯪꯉꯨ ꯐꯖꯅ
ꯑꯗꯨꯝ ꯌꯥꯎꯔꯝꯒꯅꯤꯅꯦ
ꯌꯥꯎꯏ ꯑꯗꯒꯤ ꯑꯗꯨꯝ ꯂꯣꯟꯕꯒꯤ ꯀꯩꯒꯤ ꯂꯩꯔꯀꯥꯟꯗ ꯑꯗꯣ ꯍꯋꯥꯏꯖꯥꯔ ꯃꯈꯟꯗꯤ ꯈꯦꯠꯅꯩꯕꯀꯣ
ꯎꯝ ꯑꯆꯧꯕ ꯑꯃꯒ ꯑꯄꯤꯛꯄ ꯑꯃꯒ ꯊꯣꯛꯄ ꯃꯥꯜꯂꯦꯕ ꯍꯋꯥꯏꯖꯥꯔꯖ‌ꯦ ꯀꯩꯗꯧꯔꯕ
ꯍꯋꯥꯏꯖꯥꯔꯒꯤ ꯍꯋꯥꯏ ꯅꯨꯡ ꯅꯨꯡ ꯍꯋꯥꯏꯁꯦ ꯃꯈꯜ ꯌꯥꯝ ꯈꯦꯠꯅꯩꯕ ꯑꯃ ꯄꯤꯛꯇ꯭ꯔꯨ ꯄꯤꯛꯄꯁꯨ ꯂꯩꯕꯀꯣ ꯑꯗꯨꯒ ꯑꯗꯨꯒ ꯑꯗꯨꯒ ꯆꯥꯎꯊꯣꯛ ꯆꯥꯎꯕꯁꯨ ꯂꯩꯕ
ꯍꯥꯎꯕꯗꯤ ꯀꯔꯝꯕꯅ ꯍꯦꯜꯂꯤ ꯑꯅꯤꯗꯨꯗ
ꯎꯝ
ꯍꯥꯎꯕꯗꯤ ꯀꯔꯝꯕꯅ ꯍꯦꯟꯒꯦꯕ ꯑꯄꯤꯛꯄꯒ ꯑꯆꯧꯕꯒꯅꯣ
ꯑꯩꯒꯤ ꯑꯩꯒꯤ ꯃꯣꯠꯇꯗꯤ ꯑꯆꯧꯕꯅ ꯍꯥꯎ ꯍꯦꯜꯂꯤ ꯍꯥꯏꯗꯤ ꯍꯋꯥꯏꯖꯥꯔꯃꯛꯇ ꯂꯣꯜꯂꯁꯨ ꯍꯥꯏꯗꯤ ꯍꯋꯥꯏꯗꯨ ꯆꯥꯊꯣꯛ ꯆꯥꯊꯣꯛ ꯆꯥꯎꯔꯗꯤ ꯍꯥꯎꯇ꯭ꯔꯣ ꯑꯗꯨ ꯄꯤꯛꯇ꯭ꯔꯨ ꯄꯤꯛꯑꯁꯨ
ꯍꯣꯏ ꯌꯦꯡꯕꯗꯁꯨ ꯑꯄꯤꯛ ꯄꯁꯦ ꯍꯥꯎꯒꯗꯕ ꯃꯥꯟꯖꯗꯦ
ꯂꯣꯟꯅ ꯃꯤ ꯑꯗꯨꯁꯨ ꯌꯥꯝ ꯃꯥꯡꯉꯦ ꯍꯥꯏꯕꯅꯤ ꯆꯥꯎꯒ꯭ꯔꯗꯤ ꯃꯌꯥꯝ ꯃꯌꯥꯝ ꯊꯣꯛꯑꯦꯗꯅ
ꯍꯣꯏ ꯍꯋꯥꯏꯖꯥꯔ ꯑꯆꯧꯕꯗꯨꯅ ꯐꯩ
ꯍꯦꯜꯗꯤ ꯑꯣꯏꯕ ꯄꯣꯠꯇ ꯆꯤꯡꯉꯦꯕꯀꯣ ꯍꯋꯥꯏꯖꯥꯔꯒꯤ ꯁꯣꯌꯥꯕꯤꯟꯗꯣ ꯑꯗꯨꯒꯤꯗꯣ ꯑꯍꯤꯡꯗ ꯍꯥꯏꯗꯤ ꯑꯍꯤꯡ ꯑꯃ ꯁꯣꯛꯇꯧꯔ ꯊꯝꯃꯝꯃꯦꯅ ꯏꯁꯤꯡꯗ ꯑꯗꯨꯒ ꯅꯣꯡꯉꯥꯜꯂꯒ ꯕꯣꯏꯜ ꯑꯣꯏꯅ ꯇꯧꯔ ꯆꯥꯕ ꯌꯥꯝ ꯌꯥꯝ ꯆꯝꯅ ꯈ꯭ꯋꯥꯏ ꯍꯥꯎꯕ ꯍꯥꯎꯕ ꯑꯣꯏꯕ
ꯍꯦꯟꯖꯤꯟꯅ ꯆꯥꯔꯁꯨ ꯐꯠꯇꯤ ꯐꯠꯇꯕ ꯃꯥꯜꯂꯦꯀꯣ ꯅꯨꯡꯁꯤꯠ ꯆꯥꯟꯅꯗꯕ ꯐꯤꯚꯔꯒꯨꯝꯕ ꯂꯩꯕꯗꯗꯤ ꯆꯥꯟꯅꯗꯕ ꯃꯥꯜꯂꯦꯀꯣ
ꯍꯦꯟꯖꯤꯟꯅ ꯍꯦꯟꯖꯤꯟꯅ ꯆꯥꯔꯗꯤ ꯑꯗꯨꯝ ꯄꯣꯠ ꯈꯨꯗꯤꯡꯃꯛꯅꯤꯗ ꯅꯣꯏꯅ ꯁꯥ ꯉꯥꯁꯨ ꯍꯦꯟꯅ ꯍꯦꯟꯅ ꯆꯥꯔꯗꯤ ꯐꯠꯇꯦ ꯑꯗꯨꯏꯁꯨ ꯅꯣꯡꯃꯗ ꯐꯖꯅ ꯂꯩꯅꯕꯒꯤꯗꯃꯛꯇꯗꯤ ꯌꯥꯝ ꯄ꯭ꯔꯣꯇꯤꯟ ꯗꯔꯀꯥꯔ ꯇꯥꯏ ꯑꯅ ꯑꯩꯈꯣꯏꯅ ꯑꯩꯈꯣꯏꯅꯒ ꯆꯥꯔꯤꯁꯤ ꯆꯤꯟꯖꯥꯛ ꯈꯨꯖꯥꯁꯤ ꯁꯣꯏꯔꯕꯅꯤꯗ ꯃꯤ ꯄꯨꯈꯝ ꯑꯝꯗꯅꯦ ꯑꯗꯨ ꯀꯤꯠꯆꯟꯗ ꯆꯥꯠꯀꯨꯝꯕ ꯁꯦꯝꯗꯣꯛꯀꯗꯕꯅꯦꯕ ꯅꯨꯡꯇꯤꯒꯤ ꯑꯗꯨꯝ ꯀꯥꯎꯗꯉꯥꯏ ꯆꯥꯛꯁꯤꯗꯤ ꯑꯩꯈꯣꯏ ꯑꯗꯨꯝ ꯀꯥꯔꯕꯣꯍꯥꯏꯗ꯭ꯔꯦꯠ ꯂꯩꯖꯔꯦ ꯑꯗꯒꯤ ꯐꯥꯏꯕꯔꯒꯤ ꯁꯔꯨꯛꯅ ꯊꯕꯤꯒꯨꯝꯕ ꯑꯗꯩ ꯒꯖꯔꯒꯨꯝꯕ ꯀꯩꯒꯨꯝꯕ ꯃꯌꯥꯝ ꯂꯩꯖꯔꯦ ꯁꯨꯝꯕ ꯍꯥꯞꯄ ꯑꯗꯩ ꯌꯦꯔꯨꯝꯒꯨꯝꯕꯁꯦ ꯑꯗꯨꯝ ꯇꯈꯥꯏ ꯈꯥꯏꯔ ꯍꯥꯞꯄ ꯑꯗꯩ ꯆꯅꯥꯒꯨꯝꯕꯁꯦ ꯁꯤꯁꯨ ꯍꯥꯏꯗꯤ ꯌꯦꯔꯨꯝꯒꯨꯝ ꯀꯩꯒꯨꯝꯕ ꯂꯩꯇ꯭ꯔꯗꯤ ꯃꯥꯅ ꯃꯣꯏ ꯄ꯭ꯔꯣꯇꯤꯟꯒꯤ ꯁꯔꯨꯛ ꯃ‌ꯦꯡ ꯈꯜꯂꯤꯅꯦꯕ ꯆꯅꯥꯒꯨꯝꯕ ꯂꯩꯕꯥꯛ ꯍꯋꯥꯏꯒꯨꯝꯕ ꯈꯔ ꯈꯔ ꯈꯔ ꯈꯔ ꯉꯧꯔ ꯍꯥꯞ ꯑꯩ ꯉꯥꯏꯁꯦ ꯇꯥꯕ ꯅꯠꯇ꯭ꯔꯣ
ꯇꯥꯢ ꯇꯥꯢ
ꯎꯝ ꯑꯗꯨꯃꯥꯏ ꯅꯨꯡꯇꯤꯒꯤ ꯆꯥꯔꯗꯤ ꯁꯛꯁꯨ ꯐꯖꯔꯅꯤ ꯑꯗꯩ ꯍꯛꯆꯥꯡꯁꯨ ꯐꯔꯅꯤ ꯑꯩꯈꯣꯏꯅ ꯆꯥꯔꯤꯁꯤꯗꯤ ꯁꯤꯡꯖꯨ ꯁꯨꯔꯒꯅ ꯁꯨꯔꯦ ꯑꯗꯩ ꯑꯇꯩ ꯑꯇꯩ ꯀꯥꯡꯍꯧ ꯉꯧꯔꯒꯅ ꯉꯧꯔꯦ ꯍꯣꯏ ꯑꯗꯨꯅꯦ ꯍꯥꯏꯁꯦ ꯏꯔꯣꯜꯂꯅꯤ ꯑꯗꯩꯩ ꯉꯥꯔꯧ ꯑꯃ ꯇꯛ ꯇꯧꯔ ꯆꯥꯔꯅꯤ ꯑꯗꯩꯩꯗꯤ ꯆꯥꯛꯇꯣꯅ ꯑꯗꯨꯝ ꯍꯦꯜꯂꯕꯅꯤꯅ
ꯑꯗꯨꯅꯁꯨ ꯑꯍꯟꯗꯣ ꯌꯥꯝ ꯊꯨꯅ ꯊꯨꯅ ꯑꯣꯏꯁ
ꯍꯣꯏꯑꯦ ꯎꯝ ꯑꯗꯨꯅꯦ ꯑꯩꯁꯦ ꯀꯥꯔꯕꯣꯍꯥꯏꯗ꯭ꯔꯦꯠꯇꯒꯤ ꯍꯣꯏ ꯒ꯭ꯂꯨꯀꯣꯁ ꯁꯨꯝꯃꯒ ꯀꯩꯅꯣ ꯇꯧꯔꯛꯀꯗꯕꯗꯣ ꯍꯛꯆꯥꯡꯗꯨꯅ ꯁꯤꯖꯤꯟꯅꯒꯗꯕ ꯍꯛꯆꯥꯡꯗ ꯈꯛꯇ ꯁꯤꯖꯤꯟꯅꯈ꯭ꯔꯅꯤ ꯁꯤꯖꯤꯟꯅꯍꯧꯗꯕ ꯃꯌꯥꯝꯗꯨꯗꯤ ꯑꯗꯨꯝ ꯐꯦꯠ ꯑꯣꯏꯅ ꯁꯇꯣꯔ ꯑꯣꯜꯂ ꯂꯩꯔꯦ ꯑꯗꯨꯅꯅꯤ ꯆꯥꯎꯊꯣꯛꯄ ꯑꯗꯒꯤ ꯑꯍꯟ ꯌꯥꯝ ꯊꯨꯅ ꯑꯣꯏꯁꯤꯜꯂꯤꯁꯦ ꯁꯤꯁꯤꯁꯨ ꯃꯦꯟꯗꯤ ꯑꯩꯈꯣꯏ ꯀꯥꯔꯕꯣꯍꯥꯏꯗ꯭ꯔꯦꯠꯁꯤꯅꯅꯦꯕ
ꯎꯝ ꯉꯁꯤꯒꯤꯗꯤ ꯁ꯭ꯋꯥꯏꯗ ꯂꯣꯏꯁꯤꯜꯂꯁꯤꯀꯣ
ꯍꯣꯏ ꯍꯣꯏ ꯒꯨꯗ ꯅꯥꯏꯠ
ꯎꯝ